ꯑꯥ
ꯍꯣꯏ ꯇꯥꯏꯌꯦ ꯀꯩꯗꯧꯔꯤꯅꯣ
ꯑꯩ ꯐꯝꯔꯒ ꯂꯩꯌꯦ
ꯅꯨꯡꯉꯥꯏꯅꯦ
ꯆꯥꯛ ꯊꯣꯡꯕ ꯂꯣꯏꯈ꯭ꯔꯕꯣ
ꯥꯆꯥꯛ ꯊꯣꯡꯉꯦ ꯆꯥꯗ꯭ꯔꯤ ꯆꯥꯛꯀ ꯆꯥꯅꯤꯡꯗ꯭ꯔꯦ ꯎꯝ ꯀꯔꯤ ꯍꯥꯏꯔꯗ꯭ꯔꯥ ꯁꯤꯁꯦ ꯈꯪꯗꯦ
ꯑꯁ ꯑꯥꯏꯁꯀ꯭ꯔꯤꯝꯒꯨꯝꯕ ꯆꯥꯅꯤꯡꯕꯅ ꯂꯣꯏꯔꯦ ꯑꯩ
ꯍꯧꯖꯤꯛ ꯏꯃꯥꯟꯅꯕꯤ ꯀꯩꯅꯣ ꯄꯥꯏꯕꯤꯒ ꯁ ꯋꯥꯔꯤ ꯁꯥꯅꯕꯅꯦꯕ ꯁꯥꯟꯅꯕ ꯀꯥꯟꯗ ꯑꯩꯈꯣꯏ ꯏꯃꯥꯟꯅꯕꯤꯒꯤ ꯋꯥꯔꯤꯒꯤ ꯅꯨꯄꯥ
ꯀꯔꯤ
ꯎꯝ ꯊꯣꯡꯅꯥꯕꯤꯒꯤꯗꯣ
ꯍꯥꯥ
ꯈꯣꯡ ꯅꯥꯕꯤꯒꯤꯗꯣ
ꯍꯣꯏ
ꯄꯣꯏ ꯑꯅꯤ ꯄꯥꯎ ꯐꯥꯎꯅꯕ ꯃꯥꯥꯜꯂꯦꯅ ꯍꯥꯏ
ꯅꯨ ꯃꯥꯒꯤ ꯅꯨꯄꯥꯒ
ꯈꯨꯝꯃꯣꯏ
ꯑꯃꯨꯛꯀ ꯐꯥꯎꯅꯥꯈ꯭ꯔꯦ
ꯑꯗꯨꯕꯨꯗꯤ ꯈꯪꯗꯦ ꯑꯗꯨꯝ ꯊꯣꯡ ꯃꯥꯒꯤ ꯋꯥꯍꯩꯗꯨꯗꯀꯣ ꯐꯥꯎꯅꯈ꯭ꯔꯕ ꯃꯥꯜꯂꯦꯅ ꯍꯥꯏꯕ
ꯎꯝ
ꯅꯨꯄꯤꯒꯤ ꯋꯥꯍꯩꯗꯨꯗ ꯀꯣ
ꯍꯣꯏ ꯍꯣꯏ
ꯀꯔꯤꯅꯣ ꯃꯥꯅ ꯍꯥꯏꯕꯗꯣ ꯑꯃꯨꯛꯀ ꯍꯥꯏꯔꯔꯣꯏ ꯑꯩꯗꯤ ꯑꯗꯣ ꯃꯥ ꯈꯪ ꯑꯩꯈꯣꯏꯗ ꯐꯥꯎꯅꯔꯤ ꯍꯥꯏꯕꯗꯣ ꯃꯥ ꯍꯥꯏꯗꯣꯛꯑꯣꯏ ꯃꯔꯝꯗꯤ ꯃꯥꯥꯖꯨ
ꯍꯥꯏꯕꯗꯤ ꯑꯩꯈꯣꯏ ꯉꯥꯡꯕ ꯌꯥꯕ ꯈꯛ
ꯍꯣ ꯍꯣꯏ
ꯅꯣꯏꯗꯤ ꯉꯥꯡꯈ꯭ꯔꯦꯗꯅ ꯃꯉꯣꯟꯗ ꯈꯪꯗꯦ ꯃꯣꯏ ꯑꯅꯤ ꯇꯧꯔ ꯇꯧꯔꯖꯁꯅꯨ ꯎꯝ ꯃꯥꯒꯤ ꯃꯇꯥꯎꯗꯣ ꯑꯃꯨꯛꯀ ꯍꯂꯥꯛꯅꯤꯡꯕ ꯃꯇꯥꯎꯅꯦꯕ ꯅꯨꯄꯤꯅ ꯇꯧꯕꯗꯨ
ꯑꯗꯨꯅꯦ
ꯇꯨ ꯃꯣꯃꯣꯒ ꯄꯣꯔ ꯃꯥꯗꯤ ꯅꯣꯛꯔꯒ ꯂꯥꯛꯑꯦ ꯇꯨ
ꯍꯥꯏꯌꯦꯗꯅ ꯍꯥꯏꯕ ꯀꯥꯟꯗ ꯅꯨꯄꯥꯗꯤ ꯇꯣꯛꯑꯣꯏ ꯍꯥꯏꯌꯦ ꯑꯗꯣ ꯀꯃꯥꯏ ꯇꯧꯁꯤꯔꯥ ꯍꯥꯏꯕꯗꯣ
ꯑꯗꯨꯒꯅꯦ ꯑꯩꯗꯤ ꯁꯥꯎꯅꯤꯡꯕꯀꯣ
ꯎꯝ ꯇꯜꯂꯤ ꯃꯥꯁꯦ ꯀꯩꯅꯣꯝ ꯂꯥꯏꯔꯤꯌꯦꯅ ꯈꯟꯕ ꯑꯗꯨꯃꯤꯗꯨꯒꯤ
ꯇꯣ ꯃꯥ ꯇꯣꯞ ꯅꯨꯄꯥꯒꯤ ꯋꯥꯖꯨ ꯁꯨꯃꯥꯏꯅ ꯇꯥꯎꯒꯅꯤ ꯍꯥꯏꯕ ꯁꯨꯝ ꯑꯃꯨꯛꯀ ꯁꯤꯒꯤ ꯊꯧꯗꯣꯛ ꯑꯥ ꯊꯣꯛꯀꯅꯤ ꯑꯃꯨꯛꯀ ꯁꯤꯒꯤ ꯆꯍꯤꯗ ꯑꯩꯈꯣꯏ ꯎꯕ ꯎꯔꯁꯨ ꯑꯩꯈꯣꯏꯁꯨ ꯃꯥꯒ ꯇꯝ ꯇꯝ ꯔꯔꯣꯏꯁꯤ ꯃꯉꯣꯟꯗꯀꯣ ꯃꯥꯒꯤ ꯅꯨꯄꯥꯒꯤ ꯋꯥꯔꯤ ꯀꯣ ꯍꯣꯏ
ꯉꯁ ꯉꯁꯥꯏ ꯅꯣꯏ ꯑꯅꯤ ꯄꯥꯎ ꯐꯥꯎꯅꯥꯕ ꯅꯠꯇ꯭ꯔꯣ
ꯑꯥ ꯐꯥꯎꯅꯗꯦ ꯑꯩꯉꯣꯟꯗ ꯐꯣꯟ ꯇꯧꯔꯛꯄ ꯑꯩꯅ ꯑꯩꯉꯣꯟꯗ ꯇꯧꯔꯛ ꯇꯥꯎꯕꯀꯥꯟꯗꯀꯣ ꯃꯥ ꯍꯧꯖꯤꯛꯇꯤ ꯁꯪꯗ꯭ꯔꯦ ꯑꯉꯥꯡ ꯃꯌꯥꯝꯗꯨꯒꯅ ꯑꯗꯨꯝ ꯂꯥꯎꯔꯒ ꯂꯩꯔꯝꯃꯤꯅꯦ ꯃꯥꯖꯦ ꯑꯉꯥꯡ ꯃꯌꯥꯝ ꯑꯩ ꯁꯥꯡꯂꯒ ꯂꯩꯌꯦꯅ ꯍꯧꯖꯤꯛꯇꯤ ꯌꯥꯔꯔꯣꯏ ꯑꯩ ꯍꯣ ꯃꯥ ꯍꯣꯔꯦꯟ ꯍꯥꯏꯔꯛꯑꯀꯦ ꯍꯥꯏꯌꯦ ꯃꯥ ꯁꯥꯡꯔꯀꯥꯟꯗ
ꯑꯗꯨꯒꯤ ꯑꯣꯏꯔꯁꯨ ꯑꯈꯣꯏꯁꯨ ꯎꯔꯁꯨ ꯃꯉꯣꯟꯗ ꯇꯧ ꯄꯥꯝꯅꯉꯣꯏꯁꯦ ꯑꯩꯈꯣꯏꯒꯤ ꯋꯥ ꯂꯥꯎꯗꯦꯗꯅ ꯑꯩꯈꯣꯏꯕꯨ ꯀꯩ ꯍꯥꯏ ꯑꯩꯈꯣꯏ ꯃꯌꯥꯝ ꯃꯤꯠꯇ ꯎꯕ ꯐꯥꯎ ꯑꯩꯈꯣꯏ ꯉꯥꯡꯉꯁꯨ ꯃꯥꯁꯦ
ꯍꯥꯏꯗꯤ ꯃꯣꯏꯒꯤ ꯃꯣꯏꯒꯤ ꯄ꯭ꯔꯣꯕ꯭ꯂꯦꯝ ꯊꯣꯛꯄꯁꯦ ꯑꯃꯈꯛꯇꯁꯨ ꯅꯠꯇꯦ ꯑꯍꯨꯝ ꯃꯔꯤ ꯃꯉꯥ ꯈ꯭ꯔꯕꯅꯦꯕ ꯑꯗꯨ ꯐꯥꯎ ꯍꯥꯏꯕꯗꯣ ꯑꯁ ꯒ꯭ꯌꯥꯟ ꯇꯥꯗꯦ
ꯑꯩꯁꯨ ꯌꯥꯝ ꯉꯛꯑꯦ ꯎꯝ
ꯀꯅꯝꯕ ꯅꯨꯄꯤꯔꯣ ꯍꯥꯏꯕꯅꯦ
ꯍꯣꯏ ꯑꯩꯈꯣꯏꯁꯨ ꯉꯥꯡꯕ ꯌꯥꯕ ꯈꯨꯗꯤꯡꯅꯤ ꯉꯥꯡ ꯀꯔꯤꯗꯅ ꯃꯉꯣꯟꯗ ꯑꯗꯨ ꯐꯥꯎ ꯃꯥꯅ ꯌꯥꯗ꯭ꯔꯗꯤ ꯈꯪꯗ꯭ꯔꯦ ꯑꯩꯈꯣꯏꯗ ꯀꯨꯁꯤ ꯇꯧꯅꯤ ꯁꯤꯅꯤ
ꯎꯝ
ꯑ ꯍꯌꯦꯡꯋꯥꯏ ꯋꯥꯔꯀꯥꯟꯗꯀꯣ ꯑꯩꯈꯣꯏꯒꯤ ꯋꯥ ꯃꯌꯥꯝꯗꯨꯅꯤ ꯅꯤꯡꯁꯤꯡꯂꯅꯤ ꯃꯥꯁꯦ
ꯍꯣꯏ ꯑꯗꯨ ꯃꯣꯠ ꯃꯥ ꯅꯤꯡꯁꯤꯡꯕ ꯀꯥꯟꯗꯀꯣ ꯅꯤꯡꯁꯤꯡꯕ ꯀꯥꯟꯗ ꯃꯥꯁꯦ ꯎꯝ ꯑꯃꯨꯛꯀ ꯑꯩꯈꯣꯏꯗ ꯇꯥꯝꯅꯤꯡꯉꯥꯏꯗꯣ ꯃꯥꯁꯨ ꯈꯔ ꯀꯔꯤ ꯏꯀꯥꯏꯒꯅꯤ
ꯍꯣꯏ ꯍꯣꯏ ꯆꯨꯝꯃꯦ ꯑꯗꯨꯒ ꯑꯩꯅꯀꯥ ꯃꯣꯏ ꯑꯅꯤꯒꯤ ꯃꯔꯛꯇ ꯋꯥꯔꯤꯒ ꯂꯩꯔꯝꯒꯅꯤ
ꯍꯥꯥ
ꯀ꯭ꯔꯤꯔ ꯈꯪꯗꯦ ꯑꯁꯨꯛ ꯌꯥꯝ ꯀꯔꯤ ꯍꯥꯏꯁꯤꯔ ꯊꯥꯗꯣꯛꯄ ꯉꯝꯗꯕꯁꯦ
ꯑꯗꯨꯅꯦ
ꯃꯣꯏ ꯑꯅꯤꯒꯤ ꯋꯥꯔꯤ ꯃꯣꯏꯅꯤ ꯈꯛꯇ ꯑꯗꯨꯝ ꯇꯧꯖꯁꯥꯅꯨ
ꯃꯥꯒꯤ ꯃꯑꯣꯡꯗꯣ ꯑꯩꯈꯣꯏ ꯏꯃꯥꯟꯅꯕꯤꯒꯤ ꯃꯑꯣꯡ ꯅꯠꯇꯦ ꯅꯨꯄꯥꯒꯤ ꯃꯑꯣꯡꯗꯣ ꯃꯥꯅ ꯄꯥꯝꯅꯤꯡꯉꯥꯏꯒꯤ ꯃꯑꯣꯡꯁꯦ ꯒ꯭ꯌꯥꯟ ꯇꯥꯗꯦ ꯑꯩꯈꯣꯏꯒꯤ ꯏꯃꯥꯟꯅꯕꯤꯁꯦ ꯅꯍꯥꯟꯒꯤ ꯏꯃꯥꯟꯅꯕꯤ ꯃꯤ ꯅꯠꯇꯦꯀꯣ ꯌꯥꯝ ꯈꯦꯠꯅꯩ ꯅꯍꯥꯟꯃꯨꯛ ꯃꯥ ꯄꯥꯝꯗꯦ ꯍꯦꯛ ꯈꯥꯏꯗꯣꯛ ꯑꯗꯤ ꯑꯗꯨꯝ ꯇꯣꯛꯑꯦꯗꯅ
ꯎꯝ ꯀꯛ ꯀꯥ ꯎꯝ ꯑꯗꯨꯒꯤ ꯅꯨꯄꯥꯗꯣ
ꯎꯝ
ꯑꯩꯈꯣꯏꯒꯤ ꯃꯁꯦꯟꯗꯒꯤ ꯅꯨꯄꯥ ꯑꯃ ꯑꯣꯏꯁꯦ ꯍꯥꯏꯁꯦ ꯑꯗꯨ ꯑꯣꯏꯔꯗꯤ ꯃꯥ ꯌꯥꯝ ꯀꯔꯤ ꯍꯥꯏꯁꯤꯔ ꯍꯩꯅꯥ ꯃꯥꯁꯦ
ꯀꯔꯤ ꯍꯥꯏꯕ
ꯃꯥꯒꯤ ꯅꯨꯄꯥꯗꯣ
ꯍꯣꯏ ꯍꯣꯏ
ꯑꯩꯈꯣꯏꯒꯤ ꯅꯨꯄꯥ ꯇꯧꯔꯝꯕ
ꯍꯣꯏ
ꯑꯗꯨ ꯑꯣꯏꯔꯗꯤ ꯃꯥꯁꯦ ꯍꯩꯅꯗꯦꯅ ꯇꯧꯒꯅꯤꯕ ꯅꯪꯒꯤ ꯅꯅꯥꯎꯅꯨꯄꯥ ꯀꯣꯜ ꯇꯧꯔꯛꯑꯦ ꯃꯥꯗꯤ ꯇꯨꯝꯃꯦ ꯏꯅꯥꯎ ꯅꯨꯄꯥꯗꯀꯣꯈꯣ ꯀꯣꯜ ꯇꯧꯔꯛꯑꯦ
ꯀꯣꯛꯄ ꯃꯥꯜꯂꯦ
ꯎꯝ ꯃꯥꯗꯤ ꯇꯨꯝꯃꯦ
ꯑꯣ
ꯇꯦꯕꯥꯜꯗ ꯃꯥꯒꯤ ꯐꯣꯟ ꯊꯥꯝꯃꯒ ꯃꯥꯗꯤ ꯐꯃꯨꯡꯗ ꯇꯨꯝꯕ
ꯑꯣ
ꯈꯪꯗ꯭ꯔꯦ ꯏꯁꯦꯡꯕ ꯌꯥꯝ ꯉꯥꯛꯑꯦ ꯑꯩꯈꯣꯏꯒꯤ ꯏꯃꯥꯟꯅꯕꯤ ꯕꯤꯗꯣ ꯑꯩꯗꯤ ꯃꯥꯒꯤ ꯃꯋꯥꯁꯤꯡꯗꯨꯒ ꯃꯣꯃꯣꯒ ꯄꯤꯔꯀꯥꯟꯗ ꯀꯔꯤ ꯍꯥꯏꯔꯁꯤ꯭ꯔꯥ ꯑꯗꯨꯗꯤ ꯁꯥꯎꯅꯤꯡꯕ ꯃꯇꯝꯅꯦ ꯑꯁꯦꯡꯕ ꯍꯥꯏꯔꯗꯤꯀꯣ
ꯑꯗꯨꯅꯦ ꯃꯥ ꯍꯩ ꯍꯩꯐꯝ ꯑꯗꯨꯅꯦ ꯍꯥꯏꯐꯝ ꯊꯣꯛꯄꯅꯦ ꯀꯔꯤꯒꯤ ꯑꯩꯕꯨ ꯎꯁꯤꯠꯇꯕ꯭ꯔꯥ ꯀꯥꯏꯅꯀꯣ
ꯍꯣꯏ ꯍꯣꯏ ꯍꯣꯏ
ꯍꯥꯏꯕ ꯋꯥꯕ ꯍꯥꯏꯕ ꯋꯥꯕꯅꯦ ꯍꯥꯏꯕ ꯑꯃ ꯊꯣꯛꯄꯅꯦ ꯅꯨꯄꯤꯅ ꯇꯣꯛꯈ꯭ꯔꯦ ꯍꯥꯏꯔꯗꯤ ꯅꯨꯄꯥꯅ ꯇꯣꯛꯑꯣ ꯍꯥꯏꯔꯁꯨ ꯑꯃꯅ ꯇꯣꯛꯈ꯭ꯔꯗꯤ ꯎꯄꯥꯏꯅ ꯑꯩꯈꯣꯏ ꯀꯔꯤꯔ ꯈꯪꯗꯦ ꯀꯩꯅꯣꯝꯗꯤ ꯂꯩꯕꯒꯤꯅꯦ ꯅꯨꯄꯥꯅ ꯑꯗꯨꯝ
ꯉꯝꯕꯗꯣ
ꯈꯪꯗꯦ ꯃꯔꯨꯑꯣꯏꯕ ꯃꯌꯥꯝꯁꯦ
ꯉꯥꯛꯍꯦ ꯀꯔꯤꯁꯨ ꯂꯩꯅꯤꯡꯉꯥꯏ ꯍꯥꯏꯅꯤꯡꯉꯥꯏ ꯂꯩꯇꯦ
ꯍꯣꯏ ꯑꯁꯤꯒꯤ ꯆꯍꯤꯗ ꯌꯦꯡꯉꯨ ꯌꯦꯡꯉꯨ ꯀꯣ ꯑꯃꯥ ꯊꯣꯛꯀꯅꯤ ꯈꯪꯉꯦ
ꯍꯣꯏ
ꯀꯔꯤ ꯍꯥꯏꯁꯦ ꯑꯩꯈꯣꯏ ꯎꯝ ꯑꯗꯨꯝ ꯂꯩꯃꯤꯟꯅꯕꯁꯨ ꯅꯠꯇꯦ ꯑꯗꯨ ꯑꯣꯏꯔꯁꯨ ꯑꯩꯈꯣꯏ ꯆꯍꯤ ꯈꯨꯗꯤꯡ ꯑꯩꯈꯣꯏꯗꯤ ꯑꯗꯨꯝ ꯎꯋꯦꯗꯅ ꯃꯥꯒꯤ ꯃꯠ ꯇꯥꯎꯗꯣ ꯑꯗꯨꯒ ꯂꯩꯃꯤꯟꯅꯔꯗꯤ ꯑꯁ ꯀꯌꯥꯝ ꯃꯨꯛ ꯇꯥꯎꯔꯅꯤ ꯈꯜꯂꯣ ꯅꯣꯏꯁꯨ
ꯃꯐꯥ ꯑꯗꯨꯝ ꯇꯨꯔꯨꯛ ꯃꯉꯥ ꯃꯉꯥ ꯗꯔꯨꯛ ꯑꯗꯨꯝ ꯁꯨꯔꯦ ꯑꯩꯈꯣꯏ ꯈꯥꯡꯗꯕꯒꯤ꯫ ꯄꯣꯕ꯭ꯂꯦꯝꯗꯤ ꯑꯁ ꯌꯥꯝꯃꯒꯟ
ꯃꯝꯉꯅꯤ ꯅꯍꯥꯟꯅ ꯃꯥꯒꯤ ꯃꯃꯥꯅꯕꯥꯁꯨ ꯍꯥꯏꯕꯗꯣ ꯅꯨꯄꯥ ꯅꯨꯄꯤ ꯄꯨꯔꯒ ꯆꯠꯂꯦ ꯅꯍꯥꯟꯒꯤ ꯁꯥꯠꯇꯨꯗꯤ ꯑꯣꯝꯕꯒꯤ ꯎ ꯍꯥꯎꯗ꯭ꯔꯦꯅ ꯍꯥꯏꯕꯗꯣ ꯅꯨꯄꯤꯗꯨꯗꯤ ꯌꯥꯝ ꯆꯣꯞꯄꯅꯤꯅ ꯃꯥꯒꯤ ꯃꯃꯥꯅꯕꯥ ꯐꯥꯎꯅ ꯍꯥꯏꯌꯦ ꯎꯝ ꯃꯥ ꯐꯥꯎ ꯁꯥꯎꯅꯤꯡꯕ ꯍꯥꯎꯔꯦꯁꯦꯡꯕ
ꯑꯗꯨꯅꯤ ꯃꯥꯒꯤ ꯃꯃꯥ ꯕꯕꯥꯗ ꯍꯥꯏꯗꯣꯛꯅꯤꯡꯉꯦ ꯑꯩ
ꯑꯩꯁꯨ ꯍꯥꯏꯗꯣꯛꯅꯤꯡꯉꯦ
ꯃꯥꯅ ꯍꯥꯏꯗꯣꯛꯑꯣ ꯍꯥꯏꯗꯣꯛ ꯍꯥꯏꯗꯣꯛꯑꯔꯣꯏ ꯍꯧꯖꯤꯛꯇꯤ
ꯍꯥꯏꯗꯣꯛ ꯑꯔꯣꯏ ꯈꯪꯉꯦ ꯈꯣꯏ
ꯑꯥꯏꯠ ꯑꯗꯨ ꯑꯗꯨꯗꯣ ꯑꯗꯨꯗ ꯃꯥ ꯅꯨꯡꯁꯤꯕꯒꯤꯅꯦꯕ
ꯍꯣꯏ ꯍꯣꯏ ꯅꯨꯡꯁꯤꯕꯒꯤꯅꯤ
ꯑꯗ ꯉꯁꯤ ꯊꯨꯡꯅꯔꯔꯣꯏ ꯇꯣꯛꯈ꯭ꯔꯒꯦ ꯑꯁꯦꯡꯕ ꯍꯥꯏꯔꯗꯤ ꯃꯣꯏ ꯃꯃꯥ ꯕꯕꯥꯗ ꯗꯨꯁꯨ ꯑꯗꯨꯝ ꯍꯥꯏꯗꯣꯛꯀꯅꯤꯕ ꯃꯥ ꯗꯥꯎꯠ ꯂꯩꯕꯒꯤ ꯍꯥꯏꯗꯣꯛꯇꯕꯅꯦ
ꯍꯣꯏ ꯅꯪꯒꯤ ꯅꯅꯥꯎ ꯅꯨꯄꯥ ꯑꯃꯨꯛꯀꯥ ꯇꯥꯎꯔꯛꯑꯦ ꯃꯥꯗꯤ ꯀꯥꯟꯅ ꯇꯨꯝꯃꯤ ꯃꯉꯣꯟꯗ ꯐꯣꯟ ꯊꯥꯝ
ꯐꯥꯛꯇꯣꯛꯎ ꯐꯥꯛꯇꯣꯛ ꯃꯥ ꯃꯊꯟꯇ ꯆꯠꯅꯤꯡꯗꯕꯒꯤ ꯑꯣꯏꯔꯝꯒꯅꯦ ꯍꯧꯗꯣꯛꯀꯅꯨ
ꯀꯣꯜ ꯇꯝꯃꯛꯑꯗꯤ ꯇꯨꯝꯃꯦ ꯑꯗꯨꯝ
ꯃꯥꯁꯦ ꯃꯊꯟꯗ ꯃꯣꯏꯁꯨ ꯃꯊꯥꯟ ꯃꯣꯏ ꯃꯊꯥꯟꯗ ꯑꯗꯨꯝ ꯆꯠꯀꯗꯕꯅꯦꯕ
ꯎꯝ
ꯑꯗꯨꯝ ꯌꯨꯝꯗ ꯑꯗꯨꯝ ꯂꯩꯕꯗꯨ ꯃꯣꯏ ꯃꯁꯥꯗꯨꯁꯨ ꯑꯗꯨꯝ ꯐꯥꯕꯅꯤꯕ
ꯑꯦ ꯗꯦꯝ ꯑꯩꯈꯣꯏꯒꯤ ꯏꯃꯥꯟꯅꯕꯤ ꯑꯗꯨ ꯑꯅꯤ ꯂꯥꯢꯌꯦꯗꯅ
ꯑꯣ
ꯃꯣꯏ ꯑꯅꯤꯒꯤꯗꯤ ꯍꯥꯏꯗꯣꯛ ꯍꯥꯏꯗꯣꯛꯇꯤ ꯍꯥꯏꯗꯣꯛꯄ꯭ꯔꯥ ꯑꯩ ꯈꯪꯅꯤꯡꯉꯦ꯫
ꯍꯪꯗꯦ
ꯃꯥꯒꯤ ꯃꯇꯥꯎꯗ ꯑꯃꯨꯛꯀ ꯅꯨꯡꯁꯤꯅꯤꯡꯕ ꯃꯥꯜꯂꯦꯕ ꯅꯍꯥꯟꯅ
ꯍꯣꯏ
ꯃꯥꯒꯤ ꯃꯋꯥꯗꯨꯒ ꯀꯩ ꯍꯥꯏꯁꯤꯔ ꯃꯥꯅ ꯑꯃꯨꯛ ꯑꯗꯨꯝ ꯐꯥꯎꯅꯔꯁꯨ ꯑꯩꯈꯣꯏ ꯇꯥ ꯄꯥꯝꯃꯔꯣꯏ ꯍꯥꯏꯕꯗꯣ
ꯍꯣꯏ
ꯑꯗꯨꯗꯒꯤ ꯈꯪꯉꯦꯗꯅ ꯑꯗꯨꯗꯤ ꯃꯥꯅ ꯅꯨꯡꯁꯤ ꯅꯤꯡꯕ ꯃꯥꯜꯂꯦꯅ
ꯑꯩꯈꯣꯏꯗ ꯎꯝ ꯂꯤꯕꯗꯣ ꯃꯥꯁꯦ ꯀꯔꯤ ꯍꯥꯏꯁꯤꯔꯥ ꯅꯨꯡ ꯉꯥꯏꯇꯕꯒꯤ ꯂꯤꯕꯅꯦꯕ ꯑꯁꯦꯡꯕ ꯑꯁꯦꯡꯕ ꯅꯠꯇꯦꯕ ꯅꯨꯡꯁꯤ ꯅꯨꯡꯁꯤꯕꯗꯤ ꯅꯨꯡꯁꯤꯌꯦ ꯑꯗꯣ ꯃꯥꯁꯦ ꯁꯥꯎ ꯍꯩꯗꯣꯛꯄꯅꯦꯕ ꯑꯩꯈꯣꯏꯗ
ꯑꯗꯨꯒꯤꯅꯦ ꯎꯝ ꯖꯤꯂꯦꯁꯁꯨ ꯑꯣꯏ ꯀꯔꯤ ꯍꯥꯏꯁꯦꯔꯥ ꯖꯤꯂꯦꯁ ꯂꯩꯕ ꯀꯔꯤꯍꯦꯟꯗꯨꯃꯣ ꯃꯁꯥꯅ
ꯑꯗꯨ ꯑꯗꯨ ꯑꯗꯨꯒꯨꯝꯕ ꯅꯨꯄꯥ ꯉꯣꯟꯗ ꯖꯤꯂꯤꯌꯦꯁ ꯇꯧꯕ꯫
ꯒ꯭ꯌꯥꯟꯇꯥꯗꯦ
ꯅꯨꯄꯥꯁꯨ ꯇꯟꯂꯦ ꯑꯩꯗꯤ꯫
ꯑꯃꯨꯛꯀ ꯋꯥꯒ ꯉꯥꯡꯉꯣꯏ ꯑꯩꯗꯤ꯫
ꯑꯩꯁꯨ ꯉꯥꯡꯉꯔꯣꯢ ꯉꯥꯡꯅꯤꯡꯕ ꯃꯈꯩ ꯑꯩꯈꯣꯏ ꯑꯅꯤꯅꯦ ꯀꯟꯅ ꯍꯥꯏꯕꯁꯦ
ꯑꯗꯨꯅꯦ
ꯈꯣꯏꯅꯤꯅꯦ ꯀꯟꯅ ꯍꯥꯏꯕꯗꯣ
ꯃꯥꯥ ꯏꯀꯥꯏ ꯗꯣ ꯍꯥꯏꯗꯣꯛꯅꯤꯡꯉꯥꯏ ꯑꯩꯈꯣꯏ ꯑꯅꯤꯕꯣ
ꯍꯣꯏ ꯃꯤ ꯑꯇꯣꯞꯄꯗꯤ ꯁꯨꯃꯥꯏꯅ ꯉꯥꯡꯔꯝꯃꯔꯣꯏ ꯑꯩꯈꯣꯏ ꯑꯅꯤꯗꯤ ꯗꯨꯝ ꯅꯨꯡꯇꯤꯒꯤ ꯃꯉꯣꯟꯗ ꯃꯦꯁꯦꯁ ꯊꯥꯔꯛꯑꯦꯗꯅ
ꯍꯣꯏ ꯑꯩꯀꯣ ꯏꯆꯦ ꯑꯃꯗꯁꯨ ꯍꯣꯢ ꯑꯗꯨꯃꯥꯏ ꯇꯧꯕꯅꯦ ꯑꯩꯗꯤ
ꯍꯣꯢ
ꯗꯨꯝ ꯉꯥꯡꯔꯒ ꯂꯩꯕꯅꯦꯕ
ꯍꯣꯏ
ꯗꯨꯝ ꯇꯧꯕꯅꯦ ꯑꯗꯨꯝ ꯐꯥꯅꯤꯉꯥꯏ ꯂꯩꯔꯗꯤꯀꯣ ꯑꯗꯨꯃꯥꯏꯅꯁꯨ ꯍꯥꯏꯒꯗꯕ
ꯑꯗꯨꯒꯤꯅꯤ ꯑꯗꯨ ꯁꯨꯃꯥꯏꯅ ꯉꯥꯡꯒꯗꯕꯅꯤ꯫
ꯎꯝ
ꯑꯩꯈꯣꯏꯅ ꯅꯠꯇ꯭ꯔꯗꯤ ꯀꯅꯥꯅ ꯉꯥꯡꯗꯣꯏꯅꯣ ꯍꯥꯏꯕꯅꯤꯗ ꯑꯩꯈꯣꯏꯅ ꯉꯥꯡꯒꯗꯕꯅꯦ꯫
ꯑꯩꯅ ꯑꯩ ꯈꯛꯇ ꯅꯥꯠꯇꯦꯕ ꯍꯥꯏꯕꯗꯨꯗꯤ ꯑꯩ ꯆꯨꯕꯨꯗꯤ ꯃꯥꯗꯣ ꯍꯥꯢꯃꯟꯕꯒꯤ ꯀꯤꯕ ꯐꯥꯎꯋꯤ ꯍꯥꯏꯕꯅꯦꯕ꯫ ꯈꯣꯏ ꯃꯥꯟꯅꯕꯤꯗꯤ ꯀꯤꯗꯕꯗ